ꯍꯜꯂꯣ ꯇꯥꯏꯌꯦ
ꯑꯣ ꯁꯨꯝ ꯂꯩꯔꯝꯕꯅꯦꯗ ꯀꯩꯁꯨꯦ ꯇꯧꯅꯦ
ꯆꯥꯛꯇꯤ ꯆꯥꯔꯕꯣ
ꯑ ꯆꯔꯦ ꯅꯪꯗꯤ
ꯆꯥꯗ꯭ꯔꯤꯌꯦ ꯀꯩ ꯃꯊꯦꯜ ꯆꯥꯔꯒꯦ
ꯑꯩꯗꯤ ꯍꯋꯥꯏꯅꯦ
ꯎꯝ ꯑꯆꯥꯔ ꯂꯩꯔꯗꯤ ꯍꯥꯎꯕꯅꯦ ꯍꯋꯥꯏ ꯆꯥꯔꯁꯨ
ꯉꯥ ꯊꯥꯛꯑꯒ ꯆꯥꯏꯅ ꯍꯥꯎꯋꯦ ꯑꯗꯨꯒꯤ
ꯑꯣ ꯊꯨꯝꯕꯅꯤ ꯊꯨꯝꯕꯅꯦ ꯉꯥꯒꯨꯝꯕ ꯊꯥꯛꯄꯗꯣ ꯍꯋꯥꯏꯗ
ꯑꯣ ꯌꯨꯝꯗ ꯂꯩꯕ꯭ꯔꯣ ꯅꯪꯗꯤ
ꯎꯝ ꯊꯕꯛ ꯃꯐꯝꯗ ꯂꯩꯌꯦ
ꯎꯝ
ꯅꯪꯗꯤ
ꯑꯩ ꯕꯔꯥꯗ ꯂꯩꯌꯦ ꯆꯠꯄ ꯌꯥꯗꯕꯒꯤꯅꯦ
ꯑꯣ ꯌꯨꯝ ꯌꯨꯝꯗ ꯑꯣꯏꯔꯤꯅꯦ ꯑꯗꯨꯗꯤ ꯍꯥꯏꯗꯤ ꯊꯕꯛꯀꯨꯝꯕ ꯆꯠꯇꯦꯕ
ꯀꯣꯂꯦꯁꯁꯨ ꯀꯥꯕ ꯌꯥꯗ꯭ꯔꯦ ꯑꯗꯨꯝ ꯂꯩꯔꯦ ꯔꯦꯟꯗ
ꯑꯣ ꯀꯣꯂꯦꯖ ꯂꯣꯏꯔꯕꯣ ꯍꯥꯏꯁꯦ
ꯍꯥ ꯅꯠꯇꯦ ꯏꯔꯥꯡꯅ ꯀꯣ
ꯑꯣ ꯑꯣ
ꯀꯥꯗ꯭ꯔꯦ ꯑꯗꯨꯒꯤ
ꯀꯩꯀꯣ ꯎꯝ
ꯀꯣꯟꯅ ꯍꯥꯡꯉꯒꯦ
ꯅꯊꯟꯗ ꯂꯩꯕ꯭ꯔꯣ ꯅꯪꯗꯤ
ꯑꯥ ꯅꯠꯇꯦ ꯂꯝꯄꯥꯛꯇꯥ ꯂꯩꯌꯦ
ꯋꯥ ꯉꯥꯡꯉꯣ
ꯅꯆꯤꯟ ꯅꯅꯥꯎ ꯀꯌꯥꯅꯣ ꯅꯪꯗꯤ
ꯑꯩ ꯏꯆꯤꯟ ꯏꯅꯥꯎ ꯇꯔꯨꯛ ꯁꯨꯏꯌꯦ
ꯑꯣ ꯅꯨꯄꯤꯅ ꯀꯌꯥ
ꯑꯩꯅ ꯑꯍꯟꯗ ꯑꯅꯤ ꯁꯨꯕꯅꯦ
ꯑꯣ
ꯅꯪꯗꯤ
ꯐꯩ ꯑꯩꯅ ꯏꯕꯨꯡ ꯑꯍꯨꯝ ꯂꯩ ꯏꯊꯟꯇꯅꯦ ꯅꯨꯄꯤꯗꯤ
ꯑꯣ
ꯏꯆꯦ ꯄꯥꯃꯤꯅꯦ ꯑꯩꯁꯨ
ꯑꯩꯁꯨ ꯄꯥꯝꯃꯤꯅꯦ ꯍꯥꯏꯗꯤ ꯑꯩꯒꯤ ꯃꯊꯛꯇ ꯏꯆꯦ ꯂꯩꯇꯕꯒꯤꯀꯣ ꯑꯩꯅ ꯅꯨꯄꯤꯗ ꯑꯍꯟ ꯑꯣꯏꯕꯅꯦꯕ ꯑꯗꯨꯗꯨꯒꯤ ꯏꯆꯦ ꯌꯥꯝ ꯄꯥꯝꯃꯦ ꯏꯁ ꯄ꯭ꯔꯤꯟꯁꯦꯁꯅꯤꯅꯦ ꯑꯗꯨꯗꯤ
ꯃꯔꯛ ꯃꯔꯛ ꯐꯩꯀꯣ ꯌꯥꯝ ꯅꯤꯡꯁꯤꯡꯉꯦꯕ
ꯑꯣ
ꯌꯥꯝ ꯀꯞ
ꯑꯗꯨꯕꯨꯗꯤ ꯆꯨꯝꯃꯦ ꯎꯝ
ꯅꯨꯄꯥ ꯀꯣꯏꯕ꯭ꯔꯣ ꯅꯪꯗꯤ
ꯍꯥꯥ
ꯅꯨꯄꯥ ꯀꯣꯏꯗ꯭ꯔꯣ
ꯍꯪꯕ ꯌꯥꯏꯅ
ꯅꯪꯗꯤ
ꯆꯝꯕꯅꯕꯅꯤ
ꯎꯝ
ꯁꯥꯗ꯭ꯔꯣ ꯅꯣꯏꯗꯤ
ꯑꯥ ꯍꯧꯖꯤꯛꯇꯤ ꯁꯥꯗꯦꯌꯦ ꯐꯦꯟ ꯊꯥꯕꯒꯤ ꯅꯣꯡꯁꯨ ꯃꯝꯃꯦꯗꯅ ꯑꯗꯨꯗꯒꯤ
ꯃꯃꯝꯁꯨ ꯌꯥꯝ ꯁꯥꯏꯅꯦ ꯑꯩꯈꯣꯏꯗꯤ
ꯑꯣ ꯅꯪꯁꯨ ꯂꯝꯄꯥꯛꯇ ꯂꯩꯕ꯭ꯔꯥ
ꯑ
ꯑꯣ
ꯍ
ꯇꯝꯄꯥꯛꯀꯤ ꯃꯤ ꯑꯣꯏꯗꯣꯏꯔꯥ
ꯃꯦ
ꯍꯥꯏꯗꯤ ꯌꯨꯝ ꯑꯣꯏꯅ ꯂꯩꯕ꯭ꯔꯥ ꯍꯥꯏꯕ
ꯍ ꯅ ꯔꯗ ꯂꯩꯥꯏꯕꯅꯦ ꯀꯣꯏꯗ ꯑ ꯆꯤꯡꯃꯤꯅꯦ ꯑꯩꯈꯣꯏꯗꯤ
ꯆꯃꯤꯅꯦ ꯁꯃꯅ ꯏꯗ
ꯅꯝ ꯆꯅ꯭ꯔꯣ ꯅꯅꯥꯗꯤ
ꯆꯠꯅꯤꯡꯉꯦ ꯑ ꯀꯔꯤ ꯚꯔꯥꯗꯣ
ꯑ
ꯆꯤꯡ ꯍꯦꯟꯈ꯭ꯔꯦ ꯀꯅꯥꯅ ꯆꯠꯅꯤꯡꯗꯣꯏꯅꯣ
ꯑꯣꯣꯏꯔꯦꯦ
ꯑꯗꯨꯔꯣꯝꯗꯒꯤ ꯅꯠꯇ꯭ꯔꯣ ꯅꯣꯏꯗꯤ ꯑꯪ
ꯎꯝꯅꯤꯔꯣꯅꯦ ꯑꯩꯣꯏꯗꯤ
ꯍꯥꯥ
ꯅꯣꯅꯦ ꯔꯣꯝꯗꯒꯤꯅꯦꯕ
ꯑꯣ ꯍꯦꯜꯂꯦ ꯑꯩꯈꯣꯏꯅ ꯑꯗꯨꯒꯤꯅꯦ ꯂꯤꯁꯤꯡ ꯍꯦꯜꯂꯦ ꯍꯥꯏꯁꯦ
ꯑꯣ
ꯑꯗꯨꯔꯣꯝꯗꯩꯅꯦ
ꯍꯥꯁꯨ ꯎ ꯄꯥꯏ ꯅ ꯊꯤꯗ
ꯎꯝ
ꯄꯥꯏꯕ ꯌꯥꯔꯅꯤ ꯅꯍꯥꯟꯅ ꯄꯥꯏꯈ꯭ꯔꯅꯤ ꯌꯨꯝꯗ ꯎꯟ ꯆꯥꯛ ꯊꯦꯡꯅ ꯆꯥꯕ꯭ꯔꯣ ꯅꯣꯏꯗꯤ
ꯑꯩ ꯇꯤꯐꯤꯟ ꯊꯕꯛ ꯆꯠꯄꯗ ꯇꯤꯐꯤꯟ ꯑꯣꯏꯅ ꯄꯨꯕ ꯑꯌꯨꯛ ꯉꯟꯇꯥ ꯆꯥꯛ ꯇꯣꯡꯉꯤꯗꯅ ꯑꯗꯨꯗ ꯕ꯭ꯔꯦꯛꯐꯥꯁ ꯇꯧꯕꯗꯣ ꯍꯧꯖꯤꯛꯐꯥꯎ ꯂꯥꯛꯑꯝꯗ꯭ꯔꯤꯕꯀꯣ ꯑꯗꯨꯗꯒꯤ ꯍꯣꯔꯦꯟ ꯈꯔ ꯊꯦꯡꯅ ꯆꯥꯔꯒꯦ ꯇꯧꯕ
ꯑꯩꯉꯣꯟꯗꯒꯤ ꯍꯟꯕ꯭ꯔꯥ ꯅꯪ ꯁꯍꯤꯗ
ꯈꯪꯗꯦ ꯈꯤꯇꯪ ꯍꯜꯂꯝꯗꯧ ꯃꯥꯜꯂꯦ ꯑꯩꯗꯤ ꯂꯣꯏꯔꯦꯕꯀꯣ ꯀꯣꯂꯦꯖ
ꯔꯣꯝ
ꯂꯥꯁ ꯏꯔꯗꯨꯅ ꯂꯣꯏꯔꯦꯕ ꯈꯪꯗꯦ ꯑꯗꯨꯝ ꯍꯥꯟꯗ꯭ꯔꯁꯨ ꯑꯗꯨꯝ ꯑꯣ
ꯑ
ꯀ꯭ꯂ ꯀ꯭ꯂ ꯎ ꯍꯥꯏ
ꯑꯗꯨꯝ ꯊꯕꯛ ꯇꯧꯔꯒ ꯂꯩꯔꯕꯣ ꯅꯪ ꯃꯈꯥ ꯆꯠ ꯇ꯭ꯔꯦ
ꯑꯥ ꯌꯨꯝꯗ ꯐꯥꯏꯅꯥꯟꯁꯤꯌꯦꯜ ꯄ꯭ꯔꯣꯕ꯭ꯂꯦꯝ ꯈꯛꯇꯪ ꯂꯩꯕꯒꯤ ꯃꯈꯥ ꯇꯝꯊꯕ ꯉꯝꯗ꯭ꯔꯕ ꯅꯪꯗꯤ ꯀꯩ ꯇꯧꯒꯦ ꯈꯜꯂꯤꯅꯣ ꯅꯣꯡꯃ ꯂꯥꯛꯑꯒ ꯂꯣꯏꯔꯦ ꯀꯩꯅꯣ
ꯍ ꯍ ꯑꯣꯖꯥ ꯑꯣꯏꯒꯦꯅ ꯈꯜꯂꯦ ꯑꯩꯅꯦ
ꯍꯥ
ꯑꯣꯖꯥ ꯑꯣꯏꯒꯦꯅ ꯈꯂꯦꯕ
ꯑꯣ
ꯑꯣꯏꯒꯗ꯭ꯔꯥ ꯑꯣꯏꯔꯣꯏꯗ꯭ꯔꯥ ꯈꯪꯗꯦ
ꯅꯠꯇꯦ ꯇ꯭ꯔꯦꯅꯤꯡꯒꯨꯝꯕ ꯆꯠꯇꯣꯏꯔꯣ ꯅꯠꯇ꯭ꯔꯒ ꯅꯦꯠ ꯊꯥꯗꯣꯏꯔꯣ
ꯇ꯭ꯔꯥꯏꯅꯤꯡ ꯑꯗꯨꯝ ꯆꯠꯊꯔꯦ
ꯍꯥꯏꯗꯤ ꯄ꯭ꯔꯥꯏꯃꯔꯤꯒꯤ ꯂꯩꯗꯅ ꯑꯗꯨꯒꯨꯝꯕꯗꯨꯔꯣ
ꯑꯥ
ꯑꯣ ꯑꯩꯁꯨ ꯇꯧꯅꯤꯡꯉꯤꯅꯦ ꯑꯗꯨꯏꯗꯤ
ꯇꯋ
ꯐꯁꯥ ꯑꯕ ꯐꯁꯥ ꯑꯕ
ꯑꯦꯛꯖꯥꯝꯒꯨꯝꯕꯗꯣ ꯇ꯭ꯔꯥꯏ ꯇꯧ
ꯍꯨꯝ ꯇꯝꯅꯤꯡꯕꯗꯤ ꯃꯌꯥꯝ ꯂꯩꯔꯦꯕꯀꯣ ꯑꯗꯨꯗꯣ
ꯑꯥ
ꯄꯩꯁꯥꯅ ꯃꯔꯨ ꯑꯣꯏꯔꯒ ꯃꯔꯝ ꯑꯣꯏꯔꯒ ꯌꯥꯗꯒ
ꯎꯝ
ꯑꯁꯤꯗꯤ ꯀꯩꯀꯩ ꯇꯧꯅꯦ
ꯑꯗꯨꯝ ꯂꯩꯒꯅꯤꯗ ꯆꯠꯐꯝ ꯂꯩꯇꯦ
ꯑꯣ
ꯀꯣꯏꯕ ꯆꯠꯂꯁꯨ ꯄꯩꯁꯥ ꯑꯗꯨꯝ ꯆꯪꯉꯦꯗꯅ
ꯑꯣ ꯁꯤ ꯆꯩꯔꯥꯎ ꯆꯤꯡꯒꯨꯝꯕ ꯀꯥꯕ ꯌꯥꯗ꯭ꯔꯣ ꯉꯁꯤ ꯁꯤ ꯅꯨꯃꯤꯠꯁꯨ ꯐꯩꯌꯦ ꯌꯥꯝꯅꯁꯨ ꯁꯥꯗꯦ
ꯑꯅꯣ
ꯑꯣ ꯅꯃꯥꯟꯅꯨꯕꯤ ꯍꯧꯔꯒ ꯆꯠꯊꯣꯛꯄ ꯌꯥꯏꯗꯦꯔ ꯌꯨꯝꯗ ꯂꯩꯗꯧ ꯁꯔꯨꯛ ꯆꯠꯊꯣꯛꯄꯅ ꯐ꯭ꯔꯦꯁ ꯑꯣꯏꯕꯅꯦꯕ
ꯍꯣꯏ ꯁꯃꯦꯗꯨꯕꯨꯗꯨꯦ
ꯑꯩꯗꯤ ꯊꯕꯛ ꯊꯕꯛ ꯇꯧꯗ꯭ꯔꯗꯤꯀꯣ ꯑꯗꯨꯝ ꯃꯄꯥꯟ ꯊꯣꯛꯅꯤꯡꯉꯤ ꯍꯥꯏꯗꯤ ꯀꯣꯏ ꯂꯥꯡꯕ ꯅꯠꯇꯕ ꯍꯥꯏꯗꯤ ꯑꯗꯨꯝ ꯑꯆꯤꯛꯄ ꯃꯐꯝꯒꯨꯝꯕꯗ ꯆꯠꯅꯤꯡꯉꯦꯕ
ꯍꯨꯝꯍꯨꯝ
ꯕꯖꯥꯔꯒꯨꯝꯕꯗꯤ ꯆꯠꯅꯤꯡꯗꯦ ꯑꯗꯨꯝ ꯂꯥꯡꯉꯦꯕ ꯁꯥꯕꯁꯤꯒ
ꯕꯖꯥꯔꯁꯨꯏ ꯌꯥꯝꯝꯁꯥꯏꯅ
ꯎꯝ ꯃꯤꯁꯨ ꯌꯥꯝꯃꯦ ꯃꯣꯠꯁꯨ ꯃꯣꯠꯂꯦ ꯃꯅꯝꯁꯤꯡꯗꯨꯒ
ꯎꯝ ꯍꯧꯖꯤꯛꯇꯤ ꯊꯕꯛ ꯇꯧꯗ꯭ꯔꯕꯣ
ꯍꯧꯖꯤꯛ ꯄꯦꯁꯦꯟ ꯑꯣ ꯍꯧꯖꯤꯛ ꯃꯤ ꯂꯥꯛꯇꯦ ꯑꯗꯨꯗꯨꯒꯤ ꯐꯝꯃꯤꯗ
ꯑꯣ ꯌꯥꯝ ꯐꯔꯦ ꯅꯣꯏꯗꯤ ꯊꯕꯛ ꯇꯧꯕꯅꯤꯅ
ꯐꯥꯔꯤꯔꯥ ꯐꯥꯗ꯭ꯔꯤꯔꯥ ꯈꯪꯗ꯭ꯔꯦ ꯋꯥꯏꯑꯦ ꯍꯥꯏꯗꯤ ꯌꯨꯝꯗ ꯅꯤꯡꯇꯝꯅ ꯂꯩꯒꯗꯕꯗꯣ ꯁꯤꯗꯗꯤ
ꯌꯥꯗꯦꯗꯅ ꯍꯥꯏꯗꯤ
ꯉꯥꯟ ꯆꯠ꯭ꯔ ꯊꯕꯣꯛ ꯇꯕ
ꯍꯥꯥ
ꯅ ꯆꯠꯄ꯭ꯔꯥ ꯍꯥꯏꯕ ꯊꯕ ꯇꯣ
ꯎꯝ ꯄꯨꯡ ꯑꯩꯠ ꯊꯥꯔꯇꯤ ꯑꯗꯨꯗꯋꯥꯏꯗ ꯆꯠꯊꯣꯛꯄꯅꯦꯕ ꯑꯗꯨ ꯅꯪꯅꯕ ꯑꯌꯨꯛꯇ ꯍꯧꯒꯠꯂꯒ ꯆꯥꯛ ꯂꯣꯏꯔꯅꯤꯗꯅ
ꯑ
ꯑꯗꯨ ꯑꯁ ꯃꯔꯛ ꯃꯔꯛꯇꯗꯤ ꯍꯟꯗꯛꯇꯤ ꯋꯥꯔꯜ ꯀꯞ ꯂꯩꯕꯒꯤ ꯊꯦꯡꯅꯁꯨ ꯇꯨꯝꯃꯦ ꯑꯗꯨꯒ ꯑꯃꯨꯛ ꯉꯟꯅ ꯍꯧꯒꯠꯅꯕ ꯇꯧꯕꯗ ꯌꯥꯝ ꯋꯥꯏꯑꯦꯕ
ꯑꯗ ꯅꯪ ꯅꯣꯏ ꯀꯃꯥꯏ ꯍꯥꯏꯅꯤ ꯆꯥꯔꯖ ꯀꯨꯝꯕ ꯆꯠꯇ꯭ꯔꯣ
ꯑꯣ ꯆꯠꯇꯦ ꯌꯥꯝ ꯂꯥꯞꯇꯦꯀꯣ ꯑꯗꯨꯒꯤ ꯒꯥꯔꯤꯁꯨ ꯐꯪꯕꯗꯣ ꯌꯥꯝ ꯋꯥꯏꯑꯕ
ꯑꯣ
ꯅꯣꯏꯗꯤ ꯆꯠꯄ꯭ꯔꯥ
ꯑ ꯑꯩꯈꯣꯏꯗꯤ ꯇꯥꯛꯑꯦ ꯑꯗꯨꯗꯨꯒꯤ ꯁꯗꯦ ꯈꯨꯗꯤꯡ ꯑꯗꯨꯝ ꯆꯠꯂꯦ
ꯎꯝ
ꯅꯣꯏꯁꯨ ꯑꯥꯔ ꯕꯤ ꯁꯤ ꯁꯤ ꯑꯣꯏꯕ꯭ꯔꯥ
ꯑꯣ ꯃꯥꯅꯦ
ꯑꯣ ꯑꯣ ꯑꯗꯨꯗꯤ ꯆꯞ ꯃꯥꯟꯅꯩ
ꯎ
ꯁꯤ ꯁꯦꯟꯇꯔꯒꯤ ꯑꯃ ꯂꯩꯕꯗꯣ ꯁꯤ ꯑꯩꯈꯣꯏ ꯆꯤꯡꯃꯤ ꯌꯥꯝ ꯇꯥꯕꯗ ꯃꯐꯝꯗ ꯑꯗꯨꯗ ꯑꯗꯨꯝ ꯂꯥꯛꯄꯥ
ꯎꯝ ꯅꯣꯡꯃ ꯑꯃꯈꯛ ꯆꯠꯂꯦ
ꯑꯣ ꯃꯊꯪ ꯃꯊꯪꯗꯗꯤ ꯂꯥꯛꯑꯣ ꯑꯩꯈꯣꯏꯁꯨ ꯂꯩꯔꯝꯗꯣꯏꯅꯤ
ꯅ ꯀꯩ ꯀꯥ ꯄꯔꯛ ꯇꯕ ꯀꯣꯗꯒꯦ ꯔ ꯂꯩꯇꯦ ꯍꯥꯏꯅꯦ ꯐꯅꯩꯒꯨꯝꯕꯗꯣ ꯌꯨꯝꯗꯒꯤ ꯄꯨꯔꯛꯇꯕ
ꯑꯣ ꯑꯣ ꯑꯩꯈꯣꯏꯗ ꯂꯩꯌꯦ ꯁꯦꯌꯔ ꯇꯧꯔꯔꯒ ꯆꯠꯄ ꯌꯥꯏꯌꯦ ꯀꯩꯅꯣ ꯑꯩꯈꯣꯏꯗ ꯌꯥꯝ ꯂꯩꯌꯦ
ꯎ ꯂꯀꯦ ꯅꯣꯡꯃ
ꯎꯝ
ꯑ ꯍ ꯍꯥꯏꯕ ꯍꯩꯇ꯭ꯔꯦꯍ‌ꯦ
ꯅꯨꯡꯉꯥꯏꯕꯅꯦ ꯅꯨꯡꯉꯥꯏꯕꯅꯦ ꯃꯤ ꯄꯨꯟꯕꯁꯦ
ꯑꯣ
ꯑꯗ ꯅꯪ ꯔꯦꯟꯗ ꯂꯩꯕꯗꯣ ꯅꯊꯟꯇ ꯂꯩꯔꯤꯔꯣ
ꯀꯥ ꯑꯃꯗ ꯏꯃꯥꯟꯕꯤ ꯑꯃꯗꯤ ꯂꯩꯌꯦ
ꯑꯣ ꯄꯨꯟꯅꯗꯤ ꯂꯩꯇꯕ
ꯎꯝ ꯁꯤꯗꯂ ꯈꯪ ꯄꯅꯗ ꯏꯕꯥꯅꯤꯁꯦ ꯈꯪꯅꯕꯅꯤ
ꯑꯣ ꯍꯥꯏꯗꯤ ꯑꯩꯅ ꯍꯥꯏꯕꯗꯤ ꯅꯆꯤꯟ ꯏꯅꯥꯎ ꯂꯩꯇꯕ꯭ꯔꯣ ꯍꯥꯏꯕ ꯍꯥꯏꯕꯅꯤꯗ
ꯂꯩꯇꯦ ꯏꯊꯟꯗꯅꯦ ꯂꯩꯕ
ꯅꯨꯡꯉꯥꯏꯕꯅꯦ ꯑꯗꯨꯅ ꯃꯤ ꯗꯤꯁꯇꯔꯕ ꯇꯧꯅꯕ ꯂꯩꯇꯕꯗꯣ ꯑꯩꯈꯣꯏꯗꯤ ꯐꯦꯃꯤꯂꯤ ꯂꯩꯕꯒꯤ ꯌꯥꯝ ꯋꯥꯏ ꯆꯤꯜꯂꯦꯕ
ꯎꯝ
ꯅꯨꯡꯗꯤ ꯅꯨꯡꯉꯥꯏꯌꯦꯕꯀꯣ ꯂꯣꯜꯂꯤꯗꯤ ꯑꯣꯏꯗꯦ ꯑꯗꯨ ꯃꯔꯛ ꯃꯔꯛꯇꯗꯤ ꯁꯥꯕꯒ ꯃꯤ ꯈꯨꯌꯥꯝꯗꯨꯒ
ꯀꯥ ꯑꯃꯈꯛꯇꯥꯗ ꯂꯩꯕ꯭ꯔꯥ
ꯅꯠꯇꯦ ꯀꯥ ꯑꯍꯨꯝ ꯑꯣꯏꯌꯦ ꯀꯤꯠꯆꯟ ꯑꯃ ꯔꯨꯝ ꯑꯅꯤ ꯑꯣꯏꯕꯅꯤ